ꯑꯣ ꯑꯣꯏꯒꯦ
ꯀꯌꯩꯝ ꯇꯦꯗꯦ ꯅꯪ ꯀꯩꯗꯧꯔꯤꯅꯣ
ꯅꯩ ꯈꯣꯟꯖꯦꯟ ꯇꯥꯗꯤꯌꯦ
ꯎꯝ ꯀꯥ
ꯅꯪ ꯈꯣꯟ ꯐꯖꯅ ꯇꯥꯗꯤꯌꯦ ꯏꯕꯦꯝꯃ
ꯇꯥꯔꯕꯣ ꯍꯧꯖꯤꯛꯇꯦ
ꯑꯥ ꯇꯥꯔꯦ ꯇꯥꯔꯦ ꯇꯥꯔꯦ ꯀꯩꯗꯧꯔꯤꯒꯦ ꯍꯥꯏꯕ
ꯀꯩꯗꯧ ꯁꯤꯒꯦ ꯏꯕꯥꯅꯤ ꯅꯪ ꯄꯨꯡ ꯀꯌꯥ ꯍꯟꯗꯣꯏꯅꯣ
ꯑꯩꯁꯦ ꯄꯨꯡ ꯃꯉꯥ ꯑꯩ ꯍꯥꯏꯗꯨꯗꯤ ꯅꯪꯉꯣꯟꯗ ꯄꯨꯡ ꯃꯉꯥ ꯑꯗꯨꯋꯥꯏꯗ ꯍꯥꯏ ꯍꯜꯂꯅꯤ
ꯑꯦ ꯂꯩꯔꯣ ꯀꯩꯅꯣ ꯑꯗꯨꯝ ꯑ ꯗꯨꯗ
ꯂꯩꯔꯣ ꯒꯥꯏꯁ ꯑꯗꯨꯗꯤ ꯅꯪꯁꯨ ꯂꯥꯛꯑꯣꯅꯦ ꯑꯩꯈꯣꯏꯗ ꯂꯩ ꯂꯥꯛꯑꯣ ꯑꯗꯨꯗꯤ
ꯉꯛꯀꯦ ꯂꯥꯛꯒꯦ ꯅꯪ ꯍꯣꯁꯇꯦꯜ ꯂꯩꯖꯦ ꯍꯥꯏꯔꯣ
ꯍꯣꯏ ꯍꯣꯁꯇꯦꯜ ꯂꯩꯃꯤꯟꯅꯔꯁꯤ ꯂꯥꯎ
ꯍꯌꯦꯡ ꯂꯥꯛꯑꯣ ꯑꯗꯨꯒ ꯍ꯭ꯌꯦꯡ ꯑꯈꯣꯏꯗ ꯂꯦꯛꯑꯁꯦ ꯇꯦ ꯅꯦ ꯅꯦ
ꯀꯩꯕꯥ
ꯍꯌꯦꯡ ꯂꯥꯛꯑꯣ ꯑꯗꯨꯒ ꯍꯌꯦꯡ ꯑꯩꯈꯣꯏꯗ ꯂꯦꯛꯑꯁꯦ ꯍꯥꯏꯕ
ꯑꯩꯗꯣ ꯅ ꯑꯁ ꯂꯦꯛꯄꯗꯨꯗꯤ ꯂꯦꯛꯄ ꯌꯥꯏꯌꯦꯕꯀꯣ ꯑꯩꯏꯗꯣ ꯑꯩꯗꯣ ꯍꯟꯗꯛ ꯃꯔꯛꯇꯣ ꯑꯝ ꯑꯩꯅ ꯍꯥꯏꯗꯅ ꯑꯩ ꯅꯍꯥꯟ ꯈꯨꯟ ꯆꯠꯂꯨꯔꯦ ꯍꯥꯏꯕꯗꯣ ꯑꯗꯣ ꯅꯍꯥꯟ ꯃꯨꯛ ꯁꯨ ꯑꯅꯤꯔꯛ ꯑꯈꯣꯏꯅꯦ ꯍꯣꯏ ꯆꯠꯂꯨꯔꯦꯕ ꯂꯦꯛꯄ ꯑꯗꯨꯒꯤ ꯑꯩ ꯃꯦꯗꯝꯗ ꯍꯟꯗꯛꯃꯔꯛꯁꯦ ꯑꯗ ꯑꯩꯈꯣꯏꯅꯦ ꯍꯣꯏꯗ ꯂꯦꯛꯎꯒꯦ ꯈꯨꯟꯗ ꯆꯠꯂꯨꯒꯦ ꯍꯥꯏꯃꯟꯕꯒꯤ ꯗꯦꯛꯎꯅꯪꯂꯩ ꯍꯥꯏꯅꯤꯡꯗ꯭ꯔꯦ ꯍꯥꯏꯕꯗ
ꯎꯝ ꯇꯥꯏ ꯇꯥꯏ ꯌꯥꯔꯦ ꯅꯪꯕꯨꯗꯤ ꯑꯩ ꯑꯩ ꯑꯣꯏꯔꯗꯤ ꯅꯪꯗꯤ ꯑꯗꯨꯃꯥꯏ ꯗꯨꯝ ꯍꯥꯏꯔꯗꯤ
ꯍꯣꯏ ꯌꯥꯔꯦ ꯏꯕꯦꯝꯃ ꯍꯧꯔꯛꯑꯅꯤ ꯅꯪꯒꯤ
ꯑꯥꯎ ꯑꯗꯣ ꯑꯗꯨꯗꯤꯅꯦ ꯉꯥꯟꯇ ꯑꯥꯎꯋꯨ ꯃꯤ ꯀꯥꯛꯇ꯭ꯔꯤꯀꯥꯟꯗ
ꯑ ꯀꯩꯕꯥ ꯎꯁꯣꯞꯇꯨꯔꯣ
ꯑꯥꯎ
ꯉꯟꯇꯥ ꯄꯨꯡ ꯀꯌꯥ ꯂꯥꯛꯑꯣ ꯍꯥꯏꯅꯣ
ꯅꯪ ꯄꯨꯡ ꯀꯌꯥ ꯍꯧꯒꯠꯉꯝꯗꯣꯏꯅꯣ
ꯑꯩ ꯎꯁꯣꯞ ꯁꯦ ꯉꯥꯈꯣꯀꯣ ꯄꯨꯡ ꯑ ꯑꯩꯁꯦ ꯀꯣꯆꯤꯡ ꯂꯩꯌꯦꯕ ꯑꯣ ꯎꯁꯣꯞꯁꯦ ꯑ ꯀꯩ ꯅꯨꯃꯤꯠ ꯀꯩ ꯅꯨꯃꯤꯠ ꯇꯥꯒꯦ ꯗꯦꯠ ꯅꯥꯏꯟꯖꯦ
ꯗꯦꯠ ꯅꯥꯟꯖꯦ ꯉꯁꯤ ꯗꯦꯠ ꯉꯝ ꯉꯁꯤ ꯀꯩ ꯅꯨꯃꯤꯠꯅꯣ
ꯉꯁꯤꯁꯦ ꯇ꯭ꯌꯨꯁꯗꯦꯅꯦꯕ ꯇ꯭ꯌꯨꯁꯗꯦ ꯋꯥꯏꯅꯁꯗꯦ ꯇ꯭ꯔꯁꯗꯦ ꯑꯣ ꯑꯗꯨꯗꯤ ꯑꯩ ꯀꯣꯆꯤꯡ ꯂꯣꯏꯔ ꯂꯥꯛꯇꯥꯕ
ꯀꯣꯆꯤꯡ ꯄꯨꯡ ꯀꯌꯥꯗꯅꯣ
ꯄꯨꯡ ꯑ°ꯠꯇꯥ ꯂꫭꯏ
ꯄꯨꯡ ꯑꯦꯠꯇꯥ ꯂꯣꯏꯌꯦ ꯑꯗꯨꯗꯤ ꯌꯥꯅꯤꯗꯥ ꯄꯨꯡ ꯑꯗꯣ ꯍꯣꯏ ꯅꯪ ꯄꯨꯡ ꯑꯩꯠ ꯇ ꯂꯣꯏꯔꯒ ꯅꯪ ꯀꯣꯆꯤꯡꯒꯤ ꯊꯣꯛꯈꯤꯕꯗꯔ ꯑꯗꯨꯏꯗꯤ ꯑꯗꯣ ꯌꯥꯅꯤ ꯅꯣꯏ ꯀꯣꯆꯤꯡꯗꯣ ꯅꯣꯏ ꯍꯣꯁꯇꯦꯜꯒꯤ ꯃꯥꯃꯥꯡ ꯅꯠꯇꯣ ꯗꯨꯝ
ꯑꯩꯈꯣꯏ ꯍꯣꯁꯇꯦꯜ ꯃꯅꯥꯛꯇꯅꯤ ꯍꯣꯏ
ꯄꯦꯏꯔꯕꯅꯤ ꯇꯨ ꯑꯗꯨꯝ ꯂꯩꯔꯝꯃꯒꯤ ꯄꯔꯠ ꯍꯦꯛ ꯔꫭꯏꯕꯒꯥ ꯂꯦꯛꯑꫭ
ꯍꯣꯏ ꯑꯩ ꯀꯣꯆꯤꯡ ꯑꯗꯨꯝ ꯂꯣꯏꯕ ꯂꯥꯛꯑꯒꯦ ꯑꯗꯨꯗꯤ
ꯀꯆꯤꯡꯒꯤ ꯆꯠꯈꯤꯕꯗꯨꯗꯥ ꯅꫭꯏ ꯔꯥꯏꯅꯥ ꯊꫭꯛꯈꯔꫭ
ꯀꯣꯆꯤꯡꯒꯤ ꯀꯩ ꯍꯥꯏꯕꯥ
ꯀꯣꯆꯤꯡꯒꯤ ꯆꯠꯈꯤꯕꯥꯗ ꯑꯗꯨꯝ ꯏꯔꯨꯖ ꯊꯣꯛꯑꫭ ꯁꯥꯗꯧ ꯔꯩꯂꯥꯃꯤꯅꯥ ꯑꯃꯨꯛ ꯀꫭꯆꯤꯡ ꯂꯣꯏꯔꯒ ꯃꯈꯥꯗ ꯊꫭꯛꯔꯛꯑꫭ ꯍꯥꯏꯗꯤ ꯄꯨꯡ ꯉꯥꯏꯗꯥꯅꯤꯅꯥ
ꯍꯣ ꯍꫭꯏ ꯅꯪ ꯍꯥꯏꯁꯦ ꯑꯩꯗꯣ ꯀꯣꯆꯤꯡ ꯂꯣꯏꯔꯒ ꯍꯣꯁꯇꯦꯜꯗꯣ ꯆꯪꯉꯨꯔꯅꫭ ꯗꯥꯏꯔꯦꯛ ꯂꯥꯛꯑꯣ ꯍꯥꯏꯔꯣ ꯁꯤꯔꯣꯕꯥ꯫
ꯅꯠꯇꯦ ꯅꯠꯇꯦ ꯅꯪ ꯅꯪ ꯂꯥꯛꯄꯥ ꯌꯥꯕ ꯑꯗꯨꯃꯥꯏꯅꯥ ꯅꯪ ꯑꯄꯥꯝꯕꯥ ꯇꯧꯑꫭ
ꯍꯣꯏ ꯍꯣꯏ ꯍꯣꯏꯏ ꯫ꯑꯩ ꯑꯗꯨꯝ ꯄꯨꯡ ꯃꯥꯄꯜ ꯇꯔꯥ ꯃꯥꯄꯜ ꯍꯥꯏꯗꯤ ꯃꯥꯄꯜ ꯃꯈꯥꯏꯗꯗꯤ ꯑꯗꯨꯋꯥꯏꯗ ꯑꯗꯨꯝ ꯌꯧꯔꯛ ꯑꯅꯤꯗꯥ꯫
ꯑꫭꯑꫭ ꯃꯄꯥꯜ ꯃꯈꯥꯏ ꯑꯗꯨꯋꯥꯏ ꯋꯥ ꯌꯧꯔꯛꯑꫭ
ꯀꯝꯀꯥꯟ ꯗ ꯄꯨꯡ ꯀꯌꯥꯗ ꯊꯧꯍꯗꯣꯏꯅꯣꯕꯣ ꯎꯁꫭꯞꯁꯦ
ꯎꯁꫭꯞꯁꯤ ꯄꯨꯡ ꯀꯩꯅꫭ ꯈꯪꯗꯦ ꯄꯨꯡ ꯑꯗꯨꯃꯥꯏꯅ ꯑꯗꯨ ꯅꯦ ꯇꯥ ꯑꯗꯨꯋꯥꯗꯥ ꯑꯗꯨꯝ ꯂꯥꯛꯗꫭꯏ ꯅꯤꯅꯥ ꯄꯤꯛꯈꯠꯂꯦ
ꯄꯨꯡ ꯑꯣ ꯄꯨꯡ ꯇꯔꯥ ꯑꯗꯨꯋꯥꯏꯗ ꯃꯤ ꯑꯗꯨꯝ ꯂꯥꯛꯅꯔꯅꯤ ꯕ
ꯑꯥꯑ ꯍꯣꯏ
ꯑꯣꯀꯦ ꯑꯣꯀꯦ ꯑꯗꯣ ꯅꯍꯥꯟꯅ ꯑꯃ ꯑꯃꯨꯛꯇꯪ꯫ ꯔꯣꯁꯤꯀꯥ ꯍꯣꯏ ꯊꫭꯏ ꯍꯣꯏ ꯑꯩꯈꯣꯏ ꯂꯣꯏ ꯂꯥꯛꯈꯤꯕꯗꯨꯅ ꯑꯗꯨꯅ ꯀꯩ ꯀꯩ ꯑꯣꯏꯈꯤꯕꯅꯣ ꯑꯗꯨꯅꯥ꯫
ꯑꯗꯨꯁꯨ ꯑꯗꯨꯁꯨ ꯐꯥꯎꯅꯤ
ꯎꯁꫭꯞꯅꯦꯀꯣ ꯑꯗꯨꯅ ꯅꯣꯏ ꯄꯨꯈꯤꯀꯣ꯫ ꯑꯣ ꯑꯣ ꯍꯣꯏꯅꯦ ꯑꯥꯁ ꯑꯩꯁꯤ ꯌꯦꯡꯉꯣꯅꯦ꯫ ꯑꯣꯀꯦ ꯑꯣꯀꯦ ꯑꯗꯨꯗꯤ ꯍꯟꯗꯛ ꯂꯥꯛꯇꯣꯏꯁꯤ ꯆꯤꯡꯅꯧ ꯆꯤꯡꯅꯧꯒ ꯑꯩꯗꯪ ꯔꯣ꯫
ꯆꯤꯡꯔꯧꯅ° ꯅꯪꯅ° ꯋ°ꯁꯤꯉꯥꯅ° ꯏꯃꯥꯟꯅꯕꯤ ꯃꯥ ꯏꯇꯟ ꯇꯧꯃꯤꯟꯅꯕꯤꯗꫭ ꯃꯥꯁꯨ ꯀꯧꯒ° ꯇꯧꯅꯦꯕꯥ ꯑꯗꯣ ꯍꯌꯦ ꯈꯪꯗꯦ ꯃꯥ ꯔꯥꯇꫭꯏꯔꯥ ꯔꯥꯛꯑꫭꯏꯗꯔꯤꯔꯥ ꯈꯪꯗꯦ ꯍꯪꯗꯔꯗꯤ ꯍꯥꯏ ꯁꯥꯔꯒꯥ ꯑꯩꯒꯥ ꯐꯝꯃꯤ ꯏꯞꯇꯟ ꯇꯧꯃꯤꯅꯥꯕꯤꯅꯤꯅꯥ
ꯖꯦꯁꯤꯀꯥ ꯍꯥꯏꯗꯤ ꯏꯟꯇꯔꯟ ꯅꯪꯒꯥ ꯏꯟꯇꯔꯟ ꯇꯧꯃꯤꯟꯅꯥꯕꯗꯣ꯫
ꯑꯥꯑꯥ
ꯑꯣ ꯑꯣ꯫ ꯑꯩꯗꯤ ꯖꯤꯁꯤꯀꯥ ꯍꯥꯏꯔꯒ ꯑꯩꯈꯣꯏꯒꯤ ꯖꯤꯁꯤꯀꯥꯗꯣ
ꯅꫭꯑꯗꯨꯒꯤ ꯖꯁꯤꯀꯥꯗꯨ ꯅꯠꯇꯦ
ꯃꯗꯨꯒꯤ ꯗꯤꯁꯤ ꯃꯗꯨ ꯗꯤꯁꯤꯀꯥꯗꯨꯁꯨ ꯑꯥꯁ ꯑꯩ ꯃꯥꯏ ꯂꯨꯍꯣꯡꯕꯗꫭ ꯉꯥꯏꯕꯥ ꯉꯝꯗ꯭ꯔꯤꯅꯦ ꯅꯪꯕꫭ꯫
ꯃꯤ ꯆ°ꯟꯐꯥꯎ ꯆ°ꯟꯗꯔꯤ ꯀꯩꯅꫭ ꯅꯪꯅꯥ ꯉꯥꯡꯉꯤꯗꯨꯕꫭ
ꯍꯣꯏꯌ° ꯑꯗꯨꯕꯨꯗꯤ ꯆꯦꯟꯗ꯭ꯔꯤ ꯑꯗꯨꯕꯨꯗꯤ ꯃꯥ ꯇꯝꯕ ꯂꯣꯏꯈꯤꯅꯤ ꯍꯥꯏꯕꯅꯤꯅꯦ꯫
ꯃꯥꯒꯤ ꯅꯨꯄꯥꯗꯨꯅꯥ
ꯇꯝꯕꯥ ꯔꫭꯏꯔꯥ ꯡꯏꯔꯒ ꯑꯣꯏꯅꯅ ꯑꯍꫭꯏ ꯍꯣꯏ ꯑꯗꯨꯕꯨꯗꯤ ꯐꯔꯦꯗ ꯑꯩꯈꯣꯏꯁꯨ ꯍꯧꯖꯤꯛ ꯂꯥꯏꯔꯤꯛ ꯇꯝꯃꯤ꯫ ꯁꯤꯁ ꯑꯩꯅ ꯍꯥꯏꯗꯤ ꯂꯩꯗꯅ ꯈꯔ ꯀꯩꯅꯣ ꯇꯧꯔꯀꯥꯟꯗ ꯍꯧꯖꯔꯛꯆꯥꯖꯥꯅꯤ꯫
ꯎꯝ ꯃꯥꯁꯨ ꯂꯥꯏꯇ ꯐ꯭ꯔ ꯐꯥꯔꯛꯀꯨꯝ꯫ ꯇꯧꯕꯅꯤ꯫
ꯌꯥꯔꯦ ꯑꯩꯉꯣꯟꯗꯥꯗꯪ ꯍꯥꯏꯅꯤ ꯅꯪꯁꯨ ꯂꯥꯏꯔꯤꯛꯇꫭ ꯐꯥꯖꯅꯥ ꯄꯥꯎ
ꯑꯦꯕꯨꯗꯤ ꯄꯥꯗꯔꯁꯨ ꯌꯥꯏ
ꯑꯩꯕꯨꯗꯤ ꯄꯥꯕꯤꯌꯦ ꯍꯥꯏꯗꯨꯔꯣ ꯕꯥ꯫ ꯑꯩꯕꯨꯗꯤ ꯄꯥꯕꯤꯌꯦ
ꯄꯥꯗꫭꯏꯅꯤ ꯑꯗꯣ ꯑ ꯑꯗꯨꯅꯦ ꯄꯨꯟꯁꯤꯁꯦ꯫ ꯑꯗꯣ ꯑꯩꯅ ꯈꯪꯗꯦ ꯑꯩꯁꯨ ꯑꯥꯁ ꯑꯩ ꯏꯟꯇꯔꯟ ꯇꯧꯔꯨꯕꯗꯒꯤ ꯃꯊꯪ ꯃꯊꯪ ꯄꯪꯇꯧ ꯇꯧꯅꯤꯡꯉ° ꯃꯊꯪ ꯇꯧꯗꯧ
ꯂꫭꯏꯔ° ꯏꯟꯇꯔꯠ ꯇꯧꯕꯗꯣ ꯄꯩꯁꯥ ꯐꯪꯗ꯭ꯔꯣ
ꯅꯣ ꯑꯩꯈꯣꯏ ꯑꯩꯈꯣꯏꯅ ꯑꯣꯏꯅ ꯄꯤꯔꯤꯅꯦ ꯄꯩꯁꯥ
ꯀꯩꯕꯥ
ꯑꯩꯈꯣꯏꯅ ꯑꯣꯏꯅ ꯄꯤꯔꯤꯅꯦꯕ ꯄꯩꯁꯥꯁꯦ
ꯑꯣ ꯑꯣ ꯑꯣ ꯑꯣ ꯍꯣꯏꯅꯦ ꯅꯣꯏ ꯑꯥꯏꯗꯤ ꯀꯥꯔꯗꯀꯤ ꯄꯩꯁꯥ ꯀꯌꯥꯕ ꯂꯧꯕꯤꯌ ꯂꯧꯋꯦ ꯍꯥꯏꯕꯗꯣ
ꯑ ꯐꯣꯔ ꯊꯥꯎꯖꯟ ꯑꯃ ꯑꯦꯗꯃꯤꯁꯟ ꯇꯧꯕꯩ ꯄꯤꯔꯦꯀꯣ ꯍꯥꯏꯗꯤ ꯑꯥꯏꯕꯤ ꯑꯥꯏꯗꯤꯀꯥꯔꯗꯀꯤ ꯆꯧꯉꯥ ꯑꯃ
ꯑꯗꯨꯅꯦ ꯃꯣꯏ ꯇꯧꯔꯤꯗꯣ ꯀꯩꯅꯣ ꯌꯥꯗ꯭ꯔꯦ ꯌꯥꯔꯔꯣꯏ ꯃꯅꯤꯄꯨꯔꯁꯦ
ꯑꯗꯨ ꯅꯁꯨ ꯀꯩꯅꯣ ꯑꯗꯨꯒ ꯃꯣꯏ ꯁ ꯍꯥꯏꯔꯦ ꯑꯗꯨ ꯁꯤ ꯂꯧꯈꯠꯂꯤꯁꯦ ꯑꯩꯈꯣꯏ ꯂꯧꯈꯠꯂꯒꯦ ꯑꯁ ꯆꯠꯂꯨ ꯑꯗꯨꯗꯃꯨꯛꯅꯦ ꯑꯗꯨꯁꯨꯅꯦ ꯈꯪꯕ꯭ꯔꯥ ꯍꯥꯏꯗꯤ ꯗꯤꯄꯥꯔꯠꯃꯦꯟꯗꯣ ꯌꯥꯝ ꯄꯤꯑꯦꯕꯀꯣ ꯑꯗꯨꯅꯦ ꯃꯤꯗ ꯄꯤꯛꯄ ꯍꯥꯏꯁꯦ ꯑꯈꯣꯏ ꯆꯥꯛꯈꯨꯝꯁꯦ ꯑꯁꯤꯒꯤ ꯁꯥꯏꯁꯅꯦꯕ ꯈꯪꯕ꯭ꯔꯥ ꯍꯥꯏꯗꯤ ꯔꯨꯝꯗꯣ ꯑꯗꯨꯗꯣ ꯄꯤꯛꯑ ꯕꯣꯜꯗ ꯔꯨꯝꯒꯤ ꯁꯥꯏꯁ ꯑꯗꯨꯃꯥꯏꯅ ꯑꯣꯏꯌꯦꯕ ꯗꯤꯄ꯭ꯔꯥꯗꯃꯦꯟꯁꯦ ꯇꯧꯔꯒ ꯑꯗꯨꯗ
ꯅꯪ ꯈꯣꯟꯗꯣ ꯁꯦꯡꯅ ꯇꯥꯗꯤꯌꯦ ꯅꯪ ꯐꯣꯟꯗꯣ ꯀꯥꯏ ꯊꯝꯃꯤꯅꯣ
ꯇꯥꯔꯕꯣ ꯍꯧꯖꯤꯛꯇꯤ
ꯑꯥ ꯇꯥꯔꯦ ꯑꯗꯨꯅꯤ ꯑꯗꯨꯃꯥꯏꯅ ꯈꯔ ꯊꯝꯃꯣ
ꯍꯣꯏ ꯍꯥꯏꯗꯤ ꯑꯩꯈꯣꯏ ꯕꯥꯔꯗꯔꯨꯝꯒꯤ ꯁꯥꯏꯁꯅꯦꯕ ꯗꯤꯄꯥꯔꯠꯃꯦꯟꯗꯣ ꯑꯗꯨꯗꯨꯒꯅꯦ ꯎꯝ ꯃꯤ ꯀꯌꯥ ꯃꯤ ꯀꯌꯥ ꯂꯥꯛꯑꯦ ꯈꯪꯕ꯭ꯔꯥ ꯃꯤ ꯀꯨꯟ
ꯑ ꯑꯁ ꯑꯗꯨ ꯄꯨꯔꯥ ꯐꯨꯜꯂꯝꯃꯅꯤꯅꯦ
ꯑꯝ ꯐꯤꯌꯥꯁꯇ ꯐꯝꯃꯤꯅꯤ
ꯑꯗꯨꯅꯦ
ꯑꯗꯨꯒ ꯐꯝꯃꯒꯗꯨ ꯀꯩ ꯍꯥꯏꯗꯒ ꯄꯩꯁꯥꯗꯨ ꯊꯤꯔꯒ ꯇꯧ ꯌꯥꯕꯗꯣ ꯑꯗꯨꯝ ꯆꯠꯂ ꯄꯤꯛꯑꯁꯨ ꯑꯗꯨꯝ ꯌꯥꯝꯕꯗꯣ ꯀꯩꯅꯣ ꯀ꯭ꯂꯥꯁ ꯂꯥꯛꯇꯔꯗꯤ ꯑꯄ꯭ꯂꯤꯀꯦꯁꯟ ꯏꯔꯛꯀꯗꯕꯅꯤ ꯑꯗꯩ ꯀ꯭ꯂꯥꯁ ꯑꯗꯨꯃꯥꯏꯅ ꯇꯧꯕ ꯈꯣꯠꯄ ꯍꯣꯏ ꯑꯩꯈꯣꯏꯁꯨ ꯑꯗꯨꯝ ꯂꯥꯛꯄꯨꯗꯤ ꯂꯥꯛ ꯑꯗꯨꯝ ꯀꯩꯒꯤꯅꯣ ꯍꯥꯏꯗꯤ ꯆꯩ ꯌꯧꯋꯦ ꯑ ꯂꯤꯁꯤꯡꯃꯔꯤꯒ ꯁꯨꯝꯃꯩ ꯊꯤꯔꯒ ꯀꯔꯤ ꯀ꯭ꯂꯥꯁ ꯂꯥꯛꯑꯣꯏꯗ꯭ꯔꯤꯅꯣ ꯍꯥꯏꯗꯤ ꯇꯝꯍꯣꯏꯅ
ꯈꯪꯗꯦ ꯑꯗꯣ ꯁꯔꯇꯤꯐꯤꯀꯦꯠ ꯀꯨꯝꯕꯒꯤ ꯆꯠꯇꯣꯏꯅꯦ ꯑꯩ ꯂꯣꯏ
ꯑ ꯑꯗꯨ ꯑꯗꯨꯅꯦꯍꯦꯛꯒ
ꯍꯥꯎ
ꯀꯔꯤ ꯅꯪ ꯈꯣꯟ ꯁꯨꯃꯥꯏꯅ ꯇꯠꯅꯦꯕꯀꯣ ꯑꯩꯅ ꯁꯨꯃꯥꯏꯅ ꯇꯧꯔ ꯀꯥꯟꯗꯗꯤ ꯈꯣꯟꯗꯨ ꯈꯔ ꯁꯦꯡꯅ ꯇꯥꯏ ꯑꯗꯣ ꯁꯦꯡ ꯁꯨꯡꯇꯥ ꯇꯥꯗꯦꯕ ꯑꯩ ꯈꯣꯟꯗꯤ ꯁꯦꯡꯅ ꯇꯥꯕ꯭ꯔꯣꯕ
ꯇꯥꯏ
ꯁꯦꯡꯅ ꯇꯥꯏꯌꯦ
ꯑꯥ
ꯅꯪ ꯈꯣꯟꯁꯦ ꯌꯥꯝꯅ ꯅꯨꯡꯉꯥꯏꯇꯦ ꯇꯥꯕꯗ ꯀꯩꯅꯣꯝꯃ ꯇꯧꯋꯦ
ꯑꯣ ꯑꯗꯨ ꯍꯥꯏꯔꯒ ꯉꯁꯤ ꯇꯥꯔꯥꯕꯣ ꯍꯧꯖꯤꯛ ꯐꯖ ꯉꯥꯡꯕꯁꯦ
ꯇꯥꯏꯌꯦ ꯇꯥꯏꯌꯦ
ꯅꯪꯒꯤ ꯍꯧꯖꯤꯛꯀꯤ ꯇꯣꯇꯦꯜ ꯀꯣꯜ ꯅꯝꯕꯔ ꯔꯤꯀꯣꯔꯗ ꯈꯔꯒ ꯁꯚꯦꯟ ꯁꯤꯛꯁ ꯍꯥꯏꯕ꯭ꯔꯥ ꯀꯩꯅꯣꯝ ꯊꯣꯛꯏꯗꯅ
ꯀꯔꯤꯕ
ꯐꯚꯦꯟ ꯁꯤꯛꯁ ꯁꯀ ꯊꯣꯛꯅꯥ ꯅꯄꯣ ꯃꯤ ꯍꯥꯏ ꯇꯥꯏ ꯍꯥꯏꯅꯒ
ꯑꯥ
ꯑꯗꯨꯗꯣ ꯁꯚꯦꯟ ꯃꯤꯅꯤꯠ ꯍꯥꯏ ꯆꯠꯂꯣ
ꯑꯗꯨꯗꯣ ꯍꯣꯏ ꯍꯥꯏꯈ꯭ꯔꯦ ꯀꯣ ꯏꯟ ꯄ꯭ꯔꯣꯒ꯭ꯔ ꯑꯃ ꯀꯩꯕ ꯃꯊꯛꯇ ꯀꯣꯜ ꯏꯟ ꯄ꯭ꯔꯣꯒ꯭ꯔꯦꯁ ꯍꯥꯏꯌꯦ ꯑꯗꯨꯒ ꯁꯚꯦꯟ ꯃꯤꯅꯠ ꯍꯦꯟꯒ꯭ꯔꯦ
ꯑꯗꯨꯅꯦꯕ ꯅꯠꯇꯦ ꯅꯪꯒꯤ ꯅꯪꯒꯤ ꯑ ꯅꯪꯒꯤ ꯐꯁ ꯇꯥꯛꯁꯇꯣ
ꯐꯁꯇ ꯍꯥꯏꯗꯤ
ꯐꯁ ꯇꯅꯤ ꯀꯣ ꯇꯣ
ꯑꯣ ꯉꯥ ꯍꯣꯏ ꯑꯩ ꯑꯦꯗꯤꯠꯊꯖꯤ ꯇꯧ ꯌꯥꯗꯅ ꯀꯃꯥꯏꯅ ꯆꯪ ꯌꯥꯗꯣꯏ ꯄ꯭ꯔꯦꯁ ꯑꯩ ꯄ꯭ꯔꯦꯁ ꯇꯧꯔꯗꯤ ꯂꯤꯐ ꯇꯧꯔꯅꯤꯌꯦ ꯀꯣꯜꯗꯣ ꯑꯩ ꯕꯦꯛ ꯆꯠꯂꯗꯤ ꯀꯣꯜꯗꯣ ꯀꯛꯊꯠꯈ꯭ꯔꯅꯤ ꯍꯥꯏꯕ ꯑꯗꯨꯒꯤ ꯆꯠꯄ ꯌꯥꯗꯦ ꯍꯥꯏꯕ
ꯑꯣ ꯍꯣꯏꯔꯦꯟ ꯀꯁꯦ ꯑꯗꯨꯗꯤ
ꯍꯣꯔꯦꯟ ꯌꯦꯡꯉꯁꯤ ꯍꯣꯏ ꯑꯁ ꯁꯥꯏꯌꯦ ꯁꯥꯏꯌꯦ ꯏꯃꯥꯏ ꯄꯦꯝ
ꯅꯣꯏ ꯑꯗꯨꯋꯥꯏꯗꯤ ꯁꯗꯔꯣ
ꯌꯥꯝ ꯁꯥꯏꯌꯦ ꯅꯣꯏ ꯈꯕꯝꯒꯤ ꯁꯤꯡꯖꯨꯁꯨ ꯌꯥꯝ ꯍꯥꯎꯇꯦ ꯇꯧꯔꯤꯁꯦ
ꯅꯗꯤꯥꯎꯋꯥ
ꯍꯣꯏ ꯑꯩꯈꯣꯏ ꯑꯩꯈꯣꯏꯕꯨꯗꯤ ꯍꯥꯎꯒꯅꯤ ꯍꯥꯎꯗ꯭ꯔꯣ ꯅꯍꯥꯟꯒꯤ ꯑꯩꯅ ꯅꯪꯉꯣꯟꯗ ꯄꯤꯖꯕꯗꯣ ꯆ ꯅꯉꯣꯟꯗ ꯄꯤꯖꯕꯒꯥ
ꯍꯥꯟꯅ ꯅ ꯉꯣ ꯁ ꯀ ꯆꯠꯄ ꯅꯪ ꯅꯣꯏꯗꯤ ꯈꯪꯗꯦꯀꯣ ꯅꯨꯄꯤ ꯄꯨꯂꯞ ꯅꯨꯄꯥ ꯃꯤꯃꯤ ꯁꯤꯡꯖꯨ ꯆꯥꯐꯝꯗ ꯆꯠꯄ ꯍꯧꯔꯦ ꯅꯨꯡꯗꯤꯜ ꯋꯥꯏꯔꯝ ꯁꯨꯋꯥꯏꯁꯤꯗ ꯀꯩꯕꯥ ꯅꯨꯡꯗꯤꯜ ꯋꯥꯢꯔꯝ ꯁꯥꯏꯗꯅꯦ ꯑꯩ ꯀꯩꯁꯝꯄꯥꯠ ꯐꯥꯎꯔ ꯆꯠꯕꯗꯅꯦ ꯅꯪ ꯀꯩꯅꯣ ꯅꯧ ꯃꯥꯟꯗꯒ ꯑꯩꯈꯣꯏꯒꯤ ꯁꯤꯡꯖꯨ ꯆꯥꯐꯝꯗꯣ
ꯑꯥ
ꯑꯗꯥ ꯄꯨꯂꯞ ꯐꯝꯃ ꯆꯥꯛ ꯆꯥꯔꯝꯃꯦꯕꯥ
ꯑꯣ ꯑꯣ ꯀꯅꯥ ꯀꯅꯥ ꯅꯣ
ꯈꯪꯗꯦꯃꯦ
ꯅꯪ ꯃꯪꯗꯔꯣ ꯅꯪ ꯍꯥꯏꯁꯦ
ꯃꯪꯗ ꯅꯠꯇꯦꯍꯦ ꯅꯍꯥꯟ ꯅꯍꯥꯟꯆꯠꯄꯗ
ꯑꯣ ꯑꯣ ꯍꯁ ꯑꯩ ꯈꯪꯗ꯭ꯔꯦ ꯑꯩ ꯄꯤꯔꯠ ꯂꯥꯛꯏꯕꯩ ꯄꯨꯛꯁꯦ ꯌꯥꯝ ꯅꯨꯡꯉꯥꯏꯇꯦ ꯍꯥꯏꯕ
ꯏꯁꯤꯡ ꯑꯁꯥꯕ ꯊꯛꯆꯜꯂꯨ
ꯑꯗꯨꯏꯅꯦ ꯑꯩ ꯐ꯭ꯂꯥꯁꯇ ꯑꯩ ꯕꯦꯛꯇꯩ ꯐ꯭ꯂꯥꯁ ꯁꯦ ꯄꯨꯔꯒ ꯀꯣꯂꯦꯖ ꯆꯠꯂꯤꯗꯣ
ꯍ ꯍꯣꯏꯝ ꯑꯗꯨꯅ ꯁꯣꯝꯗꯒꯤ ꯁꯣꯂꯝꯗꯒꯤ ꯑꯃꯨꯛ ꯑ ꯍꯣꯏ ꯇꯥꯗꯃ ꯎꯝ ꯋꯥꯅ
ꯋꯥꯗꯦ ꯋꯥꯕꯨꯗꯤ ꯋꯥꯗꯦꯗ ꯑꯩꯩꯅ ꯑꯗꯣ ꯄꯨꯡ ꯅꯗꯦꯗꯥ ꯁꯨꯝ ꯍꯥꯏꯖꯤꯟꯕꯅꯤ ꯍꯣꯏ ꯄꯤꯔꯠ ꯂꯥꯛꯑꯝꯗꯥꯏꯗ ꯐꯨꯔꯤ ꯀꯩꯀꯥ ꯊꯣꯛꯄ ꯑꯗꯨꯗꯤ ꯇꯧꯋꯦꯀꯣ
ꯑꯣ ꯃꯣꯏ ꯑꯗꯨ ꯍꯪꯃꯅ ꯑꯦ
ꯀꯩꯕꯥ
ꯀꯩꯅꯣꯒꯤ ꯍꯣꯔꯃꯣꯅꯥꯜ ꯑꯥꯛꯅꯤ ꯅꯦꯕ
ꯌꯥ ꯌꯥ ꯌꯥ ꯑꯗꯨ ꯑꯣꯏꯗꯣꯏꯅꯤ
ꯃꯕꯥꯅꯤꯁꯦ ꯀꯩꯅꯣ ꯑꯦꯚꯣꯏꯠ ꯇꯧꯒꯗꯕꯅꯦ ꯍꯥꯏꯔꯒ ꯑ ꯑꯁ ꯍꯥꯏꯔꯦ
ꯀꯩꯅꯣ ꯌꯥ ꯇꯧꯗꯣꯏꯅꯦꯗꯤ ꯀꯩꯅꯣ
ꯎꯝ
ꯇꯥꯔꯤ ꯍꯧꯖꯤꯛꯀꯤ ꯅꯪ ꯈꯣꯟꯗꯣ ꯐꯖꯅ ꯇꯥꯔꯦ ꯑꯁ ꯀꯩꯅꯣ ꯈꯪꯗꯦ ꯃꯔꯛꯇꯗꯤ ꯇ꯭ꯔꯛ ꯇꯧꯔꯀꯥꯟꯗꯤ ꯌꯥꯝ ꯐꯖꯅ ꯇꯥꯏꯕ ꯀꯣꯜꯗ ꯋꯥꯔꯤ ꯁꯥꯟꯅꯕ ꯅꯣꯔꯃꯦꯜ ꯀꯣꯜꯗ ꯑꯣꯏꯅ ꯑꯗꯣ ꯍꯧꯖꯤꯛ ꯈꯪꯗꯦ ꯁꯤ ꯁꯨꯃꯥꯏꯅ ꯇꯧꯕꯁꯦ ꯁꯦꯡꯅ ꯇꯥꯗꯦꯅꯦ ꯅꯪꯈꯣꯟꯗꯣ ꯍꯥꯏꯗ ꯏꯒꯣ ꯆꯠꯂꯦꯕ ꯅꯪꯅ ꯍꯥꯏꯗꯤ ꯐꯣꯟꯗꯨ ꯁꯤꯗ ꯊꯝꯃꯒ ꯑꯥ ꯀꯥ ꯑꯥꯗꯩ ꯐꯝꯃꯒ ꯋꯥꯔꯤ ꯁꯥꯟꯅꯕ ꯃꯜꯂꯤ ꯍꯥꯏꯕ ꯅꯠꯇꯦ ꯕꯥ ꯕꯥꯠꯔꯨꯝꯗꯨꯁꯨ ꯅꯠꯇꯦ ꯉꯁꯥꯏ ꯉꯁꯥꯏ ꯇꯧꯕ ꯉꯁꯥꯏ ꯇꯧꯕꯗꯨꯁꯨ ꯑꯗꯨꯃꯥꯏꯅ ꯇꯧꯋꯦ
ꯁꯨꯃꯥꯏ ꯐꯣꯟ ꯀꯩꯅꯣ ꯐꯣꯟ ꯌꯥꯗꯩ ꯑꯣꯏꯖꯥꯠꯂꯣ ꯑꯗꯨꯗꯤ
ꯌꯥꯔꯦ ꯐꯣꯟꯗꯨꯗ ꯇꯥꯏꯁꯟꯅꯕꯤꯒꯅꯨ ꯑꯩ ꯎꯏꯔꯤ ꯑꯩꯁꯦ ꯇꯨꯝꯅꯤꯡꯉꯛꯑꯦ
ꯇꯨꯝꯅꯤꯡꯉꯛꯑꯦꯕ ꯄꯤꯛ ꯊꯟ ꯆꯥꯁꯤꯟꯂꯨꯕꯅꯦ ꯇꯨꯝꯅꯤꯡꯉꯛꯑꯦꯕ
ꯉꯥꯛꯇꯪ ꯇꯨꯝꯊꯣꯛꯁꯤꯔꯥ ꯈꯪꯗꯦ
ꯑꯩ ꯌꯦꯟ ꯆꯥꯔꯦ ꯑꯣꯛ ꯃꯔꯤꯟ ꯆꯥꯔꯦ ꯁꯤꯡꯖꯨꯁꯨ ꯆꯥꯔꯦ
ꯆꯥꯅꯤꯡꯕꯅꯥ ꯂꯣꯏꯔꯦ
ꯑꯗꯨꯅꯦ ꯆꯥꯅꯤꯡꯉꯦ ꯁꯒꯣꯝꯕꯨꯡꯒꯤꯗꯣ ꯆꯥꯅꯤꯡꯗ꯭ꯔꯣ
ꯆꯥꯔꯨꯁꯦ ꯅꯣꯡꯃ
ꯑꯣ ꯆꯥꯔꯨꯁꯦ ꯏꯕꯥꯟꯅꯤꯁꯦ ꯅꯣꯡꯃꯁꯦ ꯌꯥꯝꯃꯤꯍꯦ
ꯀꯩꯕ
ꯏꯕꯥꯅꯤꯅ ꯅꯣꯡꯃ ꯅꯣꯡꯃ ꯆꯥꯔꯨꯁꯦ ꯆꯠꯂꯨꯁꯦ ꯍꯥꯏꯕꯁꯦ ꯌꯥꯝꯃꯦ ꯍꯥꯏꯕ
ꯑꯗꯨꯅꯦ ꯉꯣꯡꯃ ꯆꯥꯔꯨꯁꯦ ꯍꯥꯏꯕꯁꯦ ꯑꯥ ꯌꯧꯈꯔꯦ ꯑꯗꯨꯝ ꯁꯨꯝ ꯁꯤꯜ ꯂꯩꯍꯧꯔꯒꯅꯦ ꯏꯕꯥꯅꯤ ꯂꯣꯡ
ꯑꯗꯨꯅꯦ
ꯁ꯭ꯋꯥꯏꯗ ꯑꯗꯨꯝ
ꯑꯗꯨꯒꯤꯅꯦ ꯑꯩ ꯍꯥꯏꯖꯦ
ꯎꯝ ꯁꯩꯔꯦꯡ ꯑꯃ ꯄꯥꯔꯥꯎꯗꯅ ꯑꯗꯨꯗꯤ
ꯀꯩꯕꯥ
ꯁꯩꯔꯦꯡ ꯑꯃ ꯄꯥꯊꯧꯔꯛꯎ
ꯀꯩ ꯄꯥꯊꯔꯛꯑꯣ ꯍꯥꯏꯅꯣ
ꯀꯔꯤꯅꯣ ꯅꯪ ꯍꯥꯏꯗꯣ
ꯅꯠꯇꯦ ꯀꯩꯏꯝ ꯅꯠꯇꯦ ꯍꯣꯔꯦꯟ ꯆꯥꯛ ꯏꯁꯤꯡꯗꯤ ꯀꯔꯥꯏ ꯀꯥꯏ ꯇꯧꯗꯣꯏꯅꯣ ꯀꯥꯏ ꯀꯩ ꯆꯥꯗꯣꯏꯅꯣ ꯅꯣꯏ ꯍꯣꯁꯇꯦꯜꯕꯨ ꯑꯍꯥꯎꯕ ꯍꯤꯡꯖꯥꯡꯕꯤꯕ꯭ꯔꯣ
ꯑꯩꯈꯣꯏ ꯍꯣꯁꯇꯦꯜꯗꯣ ꯑꯍꯥꯎꯕ ꯍꯥꯏꯕ ꯂꯩꯇ꯭ꯔꯦ
ꯍꯋꯥꯏ ꯑꯗꯨꯝ ꯇꯧꯕ ꯍꯥꯏꯁꯦ
ꯏꯁ ꯍꯋꯥꯏꯒ ꯇꯧꯕꯤꯔꯗꯤ ꯐꯩ ꯏꯕꯦꯃꯥ ꯁꯧꯒꯔꯤꯗꯣ ꯀꯔꯤ ꯁꯧꯒꯔꯤꯅꯣ ꯈꯪꯗꯦ ꯍꯥꯎ ꯕꯣꯏ ꯍꯥ ꯍꯥꯎꯁꯨ ꯁꯨꯡ ꯍꯥꯎ ꯍꯥꯎꯇꯦ ꯑꯗꯨꯒ ꯑꯗꯨ ꯑꯂꯨꯗꯨꯁꯨ ꯍꯥꯞꯄꯅꯤ ꯑꯗꯨꯒ ꯑꯂꯨꯗꯨꯁꯨ ꯃꯨꯟꯕꯒꯨꯝ ꯃꯨꯟꯗꯕꯒꯨꯝ
ꯐꯅ ꯑꯩꯈꯣꯏ ꯄꯨꯂꯞ ꯇꯧꯕꯔꯣ ꯃꯤꯟꯅꯔꯝꯕ ꯑꯃ ꯁꯒꯣꯜꯕꯟ ꯒꯤꯗꯨꯒꯅ ꯍꯦꯟꯅ ꯍꯥꯎꯕ꯭ꯔꯥ ꯁꯤꯅ ꯍꯦꯟꯅ ꯍꯥꯎꯕ꯭ꯔꯥ
ꯍꯩ ꯁꯒꯣꯜꯕꯟ ꯒꯤꯗꯨꯅ ꯊꯤ ꯍꯥꯎꯕ ꯍꯦꯟꯂꯤꯍꯦ
ꯑꯗꯨꯅꯤꯀꯣ ꯑꯗꯨꯗꯤ ꯍꯥꯏꯗꯤ